ꯑꯣ
ꯑꯕ꯭ꯔꯣ
ꯇꯥꯏꯌꯦ
ꯏꯦ ꯇꯧꯔꯤꯅ
ꯀꯔꯤꯁꯨ ꯇꯧꯗꯦ ꯐꯝꯃꯦ
ꯌꯥꯝ ꯅꯨꯡꯉꯥꯏꯅ ꯊꯃꯤꯀꯣ
ꯍꯣꯏ ꯅꯣ ꯐꯝꯕꯕꯨ ꯅꯨꯡꯉꯥꯏꯅ ꯐꯝꯗ꯭ꯔꯗꯤ
ꯆꯨꯝꯃꯦ ꯆꯨꯝꯃꯦ ꯅꯪ ꯍꯥꯏꯕꯗꯣ ꯂꯥꯟꯗꯦ
ꯎ ꯎꯝ
ꯃꯥꯗꯤ
ꯁꯪꯁ ꯁꯥꯔ ꯀꯦ
ꯑꯩ ꯉꯁꯤ ꯀꯩꯅꯣ ꯌꯦꯟ ꯆꯥꯏ
ꯑꯁ ꯅꯪ ꯌꯦꯟ ꯆꯥꯕꯗ ꯌꯥꯝ ꯋꯥꯔ ꯃꯥꯜꯂꯦ ꯅꯪ ꯈꯟꯖꯕꯁꯦ
ꯀꯩꯗꯧꯔꯒꯦ ꯑꯩꯒꯤ ꯈꯣꯟꯖꯦꯜꯁꯦ
ꯇꯥꯕꯗ ꯌꯥꯝ ꯅꯨꯡꯉꯥꯏ ꯌꯥꯝ ꯈꯔ ꯂꯧꯈꯠꯄ ꯃꯥꯜꯂꯦꯀꯣꯅ ꯉꯁꯤ
ꯄꯈꯠꯇ ꯄꯈꯠꯇꯗ
ꯌꯥꯝ ꯂꯧꯈꯠꯇꯦꯕ ꯌꯦꯟꯁꯥ ꯆꯥꯔꯁꯨ
ꯍꯣꯏ
ꯑꯁ ꯌꯥꯝ ꯅꯨꯡꯉꯥꯏꯇꯦꯍꯦ ꯑꯗꯨꯗꯤ
ꯑꯁ ꯑꯩꯈꯣꯏꯗꯤ ꯁꯥ ꯆꯥꯔꯒ ꯌꯥꯝ ꯆꯥꯕ ꯀꯥꯡꯁꯣꯏ ꯑꯃ ꯆꯥꯔꯒ ꯌꯥꯝ ꯆꯥꯕ ꯑꯗꯨ ꯂꯩꯇꯦ ꯑꯗꯨ ꯌꯥꯗꯦ ꯆꯥꯡꯅꯥꯥꯗ ꯆꯥꯕꯗꯣ
ꯑꯣ ꯆꯥꯡ ꯑꯃꯅ ꯆꯥꯕꯗꯣ
ꯍꯣꯏ
ꯑꯣ ꯑꯩ ꯌꯥꯝ ꯁꯣꯏꯔꯤꯅꯦ ꯍꯧꯖꯤꯛꯀꯤꯗꯣ ꯎꯝ ꯈꯜꯂꯨꯕꯅ ꯑꯃ ꯍꯥꯏꯗꯣꯔꯛꯄꯅ ꯑꯃ ꯍꯥꯏꯕꯗꯨꯅꯤ
ꯅꯪꯖ‌ꯦ ꯋꯥꯉꯥꯡꯕꯗꯤ ꯌꯥꯝ ꯍꯩꯗꯧ ꯃꯥꯜꯂꯦꯗ
ꯃꯥꯟꯕꯅꯤꯗ ꯍꯩꯗꯤ ꯍꯩꯇꯕ ꯑꯁꯦꯡꯕꯗꯗꯤ ꯅꯠꯇ꯭ꯔꯣ
ꯍꯧꯖꯤꯛꯇꯦꯛ ꯍꯧꯖꯤꯛꯇ ꯉꯥꯡꯕ ꯍꯧꯔꯒ ꯑꯩꯅ ꯈꯟꯕꯗꯣ ꯁꯨꯝ ꯃꯥꯟꯕ ꯍꯥꯏꯗ ꯑꯗꯨ ꯑꯣꯏꯗꯤ ꯑꯣꯏꯁꯨ ꯑꯣꯏꯒꯗꯧꯕ ꯃꯥꯜꯂꯦ
ꯅꯪꯅ ꯑꯣꯏꯍꯟ ꯅꯝꯐꯨꯗ ꯑꯣꯏꯍꯟꯒꯦ ꯍꯥꯏꯔꯣ
ꯑꯣꯏꯍꯟꯅꯤꯡꯕ ꯑꯩꯅ
ꯍꯣꯏꯗ ꯃꯤꯅꯕꯨ ꯑꯣꯏꯍꯟꯅꯤꯡꯉꯗꯤ ꯑꯩꯁꯨ ꯁꯥꯕꯗꯤ ꯌꯥꯏꯗ
ꯃꯥꯅꯦ ꯃꯥꯅꯦ
ꯑꯗꯣ ꯀꯥꯏ ꯀꯥꯏ ꯆꯠꯂꯤꯒꯦ ꯉꯁꯤꯗꯤ
ꯑꯩ ꯉꯁꯤ ꯊꯕꯛ ꯑꯃ ꯆꯠꯂꯦ
ꯑꯃꯨꯛꯀ ꯍꯜꯂꯛꯑꯦ
ꯑꯃꯨꯛꯀ ꯍꯜꯂꯛꯑꯦ ꯑꯩꯅ ꯍꯜꯂꯛꯄꯁꯦ ꯄꯨꯡ ꯑꯍꯨꯝꯒꯨꯝꯕ ꯇꯥꯒꯗꯧꯔꯦ ꯍꯜꯂꯛꯑꯒ ꯉꯥꯛꯇꯪ ꯄꯣꯊꯥꯔꯦ
ꯑꯗꯨꯒ ꯍꯥꯏꯔꯛꯎꯨ
ꯑꯗꯨꯒ ꯐꯤꯁꯨꯒꯦꯅ ꯐꯤ ꯇꯤꯡꯍꯧꯕꯅꯤ ꯐꯤꯁꯦ ꯁꯨꯗ ꯁꯨꯔꯗꯔꯤ ꯁꯨꯗ꯭ꯔꯦ ꯁꯤꯀꯦꯟ ꯍꯦꯟ ꯂꯩꯕ
ꯑꯣ ꯅꯪ ꯁꯦꯀꯦꯟ ꯍꯦꯟ ꯁꯣꯞꯄꯤꯡ ꯆꯠꯄ ꯃꯥꯜꯂꯅꯤ ꯑꯗꯨꯗꯤ ꯊꯕꯛ
ꯑꯁ ꯁꯣꯞꯄꯤꯡ ꯑꯦ ꯁꯣꯞꯄꯤꯡ ꯑꯥꯌ‌ꯦ ꯁꯣꯞꯄꯤꯡ ꯅꯠꯇꯦ ꯅꯍꯥꯟ ꯂꯩꯔꯛꯄꯗꯣ ꯑꯩꯗꯣ ꯐꯤꯁꯨꯒꯦ ꯇꯧꯕꯗꯣ ꯅꯣꯡ ꯁꯦ ꯑꯗꯨꯝ ꯃꯝꯃꯒ ꯇꯧꯕ ꯃꯔꯛ ꯃꯔꯛꯇ ꯅꯣꯡꯗꯣ ꯑꯗꯨꯝ ꯈꯤꯇꯪ ꯈꯤꯇꯪ ꯇꯥꯕꯗꯣ ꯑꯗꯨꯅ ꯁꯨꯕ ꯅꯨꯡꯉꯥꯏꯇꯦꯅ ꯑꯩꯗꯣ ꯉꯁꯤꯗꯣ ꯇꯤꯡꯍꯧꯕꯅꯦ ꯍꯌꯦꯡ ꯗꫭ ꯑꯃꯨꯛ ꯊꯕꯛ ꯆꯠꯇꯣꯏꯅꯦꯕ ꯌꯦꯡꯗꯤ ꯉꯟꯅ ꯍꯜꯂꯛꯀꯗꯧ ꯃꯥꯜꯂꯦ ꯍꯦ ꯍꯜꯂꯛꯄꯒ ꯁꯨꯒꯤ ꯇꯧꯕ ꯑꯩꯅ
ꯅꯪ ꯇꯝꯄꯥꯛꯇ ꯂꯩꯕ꯭ꯔꯣ
ꯍꯣꯏ
ꯑꯣ ꯅꯊꯟꯇꯥ ꯂꯩꯕ꯭ꯔꯣ
ꯏꯊꯟꯇ ꯅꯠꯇꯦ
ꯅꯃꯥꯟꯅꯕꯤꯒ
ꯍꯣꯏ
ꯌꯥꯝ ꯅꯨꯡꯉꯥꯏꯅ ꯂꯩꯀꯣ
ꯑꯂꯦ ꯅꯨꯡꯉꯥꯏ ꯂꯩꯕ ꯂꯩꯇꯕ ꯈꯪꯗ꯭ꯔꯤꯗ
ꯅꯪ ꯈꯣꯟꯖꯦꯜ ꯇꯥꯕꯗ ꯑꯩ ꯈꯪꯕ ꯑꯃ ꯂꯩ
ꯀꯔꯤ ꯀꯟ
ꯅꯪ ꯈꫭꯟꯖꯦꯜ ꯇꯥꯕꯗ ꯌꯥꯝ ꯅꯨꯡꯉꯥꯏꯅ ꯂꯩꯕ ꯃꯥꯜꯂꯦꯕ
ꯑꯣꯏꯕ꯭ꯔꯣ
ꯍꫭꯏꯗ ꯑꯗꫭ ꯍꯌꯦꯡꯗꯤ ꯀꯥꯏ ꯆꯠꯀꯦꯔꯣ
ꯍꯌꯦꯡꯁꯨ ꯊꯕꯛ ꯆꯟꯀꯅꯤ
ꯅꯪ ꯊꯕꯛ ꯁꯨꯕꯔꯣ
ꯁꯨꯗ‌ꯦ
ꯑꯗꯨꯗꯤ
ꯏꯁꯥꯒꯤ ꯊꯕꯛ ꯆꯦ ꯆ‌ꯦ ꯆꯦ ꯆꯥꯡ ꯁꯦꯝꯅꯕ ꯆꯠꯀꯦ ꯇꯧꯕꯅꯤ
ꯑꯣ ꯑꯣ ꯅꯁꯥꯒꯤ ꯊꯕꯛ
ꯍꯥꯎ
ꯑꯣ ꯌꯥꯏ ꯌꯥꯏ ꯌꯥꯏ ꯇꯨꯡꯒꯤ ꯇꯨꯡꯒꯤ ꯇꯨꯡꯒꯤ ꯁꯦꯝꯍꯧꯕꯗꯁꯨ ꯌꯥꯝ ꯐꯕꯅꯤ ꯅꯠꯇ꯭ꯔꯥ
ꯍꯣꯏ ꯍꯣꯏ ꯍꯣꯏ ꯍꯣꯏ ꯃꯥꯅꯤ ꯃꯥꯅꯤ
ꯎꯝ
ꯀꯜꯂꯤꯉꯩꯗ ꯀꯣ
ꯍꯣꯏ
ꯍꯔꯒꯦ ꯇꯧꯧꯕ
ꯑꯗꯣ ꯉꯁꯥꯏ ꯅꯣꯏꯅ ꯀꯣꯏꯔꯛꯑꯒ ꯅꯪꯗꯤ ꯊꯕꯛ ꯆꯠꯊꯣꯛꯈ꯭ꯔ ꯃꯥꯜꯂꯦꯅꯦꯀꯣ ꯦꯗꯥꯥꯟꯗ꯭ꯔꯦꯅꯦ
ꯅꯪꯁꯨ ꯆꯤꯡꯕ ꯉꯥꯡꯕ ꯍꯩꯕ ꯃꯤꯔꯣ ꯑꯁ
ꯑꯦꯁ ꯍꯥꯏꯗꯤ ꯇ ꯇꯝꯖꯕꯅꯤꯗ ꯍꯥꯥ ꯀꯔꯤ ꯍꯥꯏꯕ ꯅꯪ ꯀꯩꯩꯅꯧꯃ ꯍꯥꯏ
ꯉꯁꯥꯏꯔꯤꯗꯒꯤ ꯁꯨꯃꯥꯏꯅ ꯍꯥꯏꯔꯛꯄ ꯍꯥꯏꯔꯛꯄ ꯌꯥꯗ꯭ꯔꯥ ꯍꯥꯏꯕꯅꯤꯗ
ꯃꯦꯁꯦꯖꯗꯤ ꯊꯥꯔꯛꯄꯅꯤ ꯗꯕꯜ ꯇꯤꯛꯇꯤ ꯆꯠꯂꯤ ꯌꯦꯡꯗꯤ ꯌꯦꯡꯕꯤꯗꯦ ꯅꯪꯁꯨ ꯑꯁ ꯑꯩꯅ ꯌꯥꯝ ꯅꯨꯡꯉꯥꯏꯇꯦ
ꯍꯣꯏ ꯑꯗꯨ ꯑꯩꯗꯣ ꯑꯁꯣꯝꯗ ꯀꯟꯅ
ꯀꯣꯜ ꯇꯧꯁꯤꯔ ꯀꯣꯜ ꯇꯧꯁꯤꯔꯥꯅꯗꯤ ꯈꯟꯕꯅꯤ ꯑꯗꯨꯕꯨ ꯑꯩꯁꯨ ꯈꯔ ꯑꯃꯨꯛꯀ ꯏꯀꯥꯏꯔꯕꯀꯣ ꯃꯦꯁꯦꯖ ꯍꯥꯏꯔ ꯊꯥꯕꯅꯦꯕ ꯑꯗꯣ ꯗꯕꯜ ꯇꯤꯛꯇꯛꯇꯤ ꯆꯠꯄ ꯅꯪꯅ ꯁꯨꯛꯀꯤ ꯏꯡꯗꯕ
ꯑꯩ ꯅꯉꯣꯟꯗ ꯍꯥꯟꯅ ꯊꯥꯔꯛꯏꯗꯨꯗꯤ ꯅꯪꯅ ꯌꯦꯡꯕꯤ ꯀꯕ꯭ꯔꯣ ꯅꯪꯁꯨ ꯀꯨꯏꯕ ꯀꯨꯏꯔꯕ ꯃꯇꯨꯡꯗ ꯌꯦꯡꯕꯤꯔꯒ
ꯑꯁ ꯑꯗꯨꯒꯤ ꯈꯨꯗꯣꯡꯆꯥꯥꯕ ꯂꯧꯕ ꯃꯥꯂꯦ ꯉꯁꯤ ꯅꯪꯁꯦ ꯍꯥ ꯑꯗꯨꯗꯤ ꯎꯝ ꯍꯨꯝ
ꯑꯗ ꯑꯗꯨ ꯑꯗꯨ ꯃꯥ ꯅꯠꯇꯧꯅꯦ ꯑꯩꯁꯨ ꯋꯥꯁꯝꯗ ꯏ ꯋꯥꯔꯤꯔ ꯁꯟꯅ ꯄꯥꯏ ꯇꯥꯔꯒꯦ
ꯍꯣꯏꯗ ꯅꯪ ꯐꯗꯣꯛ ꯑꯃꯨꯛ ꯄꯨꯜꯂꯒ ꯂꯣꯏꯔ ꯅꯠꯇ꯭ꯔꯥ
ꯃꯥꯅꯦ ꯃꯥꯅꯦ ꯅꯨꯡꯇꯒꯤ ꯄꯨꯂꯁꯨ ꯅꯨꯡꯉꯥꯏꯇ ꯕꯅꯤ ꯅꯪ ꯐꯗꯣꯛ ꯄꯨꯟꯕꯗꯨꯅ ꯑꯗꯨꯝ ꯍꯦꯟꯅ ꯅꯨꯡꯉꯥꯏꯕꯅꯤ
ꯑꯁ ꯀꯔꯤꯒꯤꯔꯥ ꯅꯪ ꯍꯥꯏꯗꯣꯛꯄꯑꯣ ꯍꯥꯏꯁꯦ ꯑꯆꯨꯝꯕ ꯉꯥꯛꯇ
ꯃꯥꯅꯩ ꯑꯔꯥꯟꯕ ꯑꯩꯈꯣꯏ ꯑꯉꯥꯡ ꯃꯩꯗꯦ ꯀꯥꯏꯗ
ꯅꯪ ꯅꯪꯒꯤ ꯋꯥꯈꯜꯂꯣꯟꯗꯣ ꯑꯩ ꯑꯩꯅ ꯌꯥꯏꯀꯣ
ꯎꯝ ꯌꯥꯔꯗꯤ ꯐꯩꯅꯦ
ꯅꯪ ꯅꯪ ꯅꯍꯥꯟ ꯋꯥꯏ ꯍꯩ ꯆꯥꯅꯤꯡꯡ ꯃꯟꯗꯅ ꯍꯩꯅꯧ ꯍꯨꯔꯥꯟꯒꯤ ꯇꯧꯕꯗꯨꯣ ꯅꯤꯡꯁꯤꯡꯉꯕ ꯭ꯔꯣ
ꯀꯔꯤꯌꯥꯃ
ꯅꯪꯅ ꯍꯍꯥꯟꯋꯥꯏ ꯍꯩꯅꯧ ꯆꯥꯅꯤꯡꯉꯦ ꯍꯥꯏꯅ ꯍꯩꯅꯧ ꯍꯨꯔꯥꯟꯒꯤ ꯇꯧꯕꯗꯣ ꯅꯤꯡꯁꯤꯡ ꯁꯤꯡꯕ꯭ꯔꯣ ꯎ ꯄꯥꯕꯤꯗꯤ ꯀꯥ ꯗꯕ
ꯅꯪꯅ ꯍꯥꯏꯕꯁꯨ ꯑꯆꯨꯝꯕ ꯉꯥꯛꯇ ꯍꯥꯏꯔꯛꯏꯗꯨ ꯀꯩꯒꯤꯅꯣ ꯏꯃꯥꯟꯅꯕꯤꯁꯤꯡꯁꯦ ꯅꯍꯥꯟ ꯏꯔꯥꯡꯗꯧꯔꯒ ꯂꯥꯟ ꯇꯧꯕꯗꯣ
ꯍ
ꯑꯗꯨꯗ ꯑꯩꯈꯣꯏꯁꯦ ꯍꯥꯏꯅ ꯑꯗꯨꯝ ꯑꯩꯈꯣꯏ ꯃꯅꯨꯡꯗ ꯂꯩꯕꯅ ꯍꯧꯖꯤꯛ ꯣꯏꯅ ꯑꯕ ꯊ ꯊꯣꯛꯄꯅꯦꯕ
ꯑꯗꯣꯅꯦ ꯑꯁ ꯑꯩ ꯐꯖꯅ ꯈꯪꯕꯒꯤ ꯍꯥꯏꯕꯅꯤ ꯑꯩꯅ ꯍꯥꯏꯔꯤꯁꯦ ꯑꯔꯥꯟꯕ ꯅꯠꯇꯦ ꯀꯩꯅꯣ ꯎꯄꯥꯥꯟꯝꯕꯤꯗꯤ ꯀꯥꯅꯤꯡꯕ ꯀꯥꯄꯗꯤ ꯉꯝꯗꯕ ꯍꯧꯖꯤꯛꯇꯤ ꯍꯩꯅꯧ ꯃꯇꯝꯅꯤꯅꯤꯗꯅꯦ
ꯍꯣꯏ ꯍꯣꯏ ꯍꯥꯎ ꯇꯔ ꯃꯨꯟꯗ꯭ꯔꯤꯉꯩꯗ ꯎꯝ ꯏꯅꯧꯁꯨꯨꯝ ꯅꯧꯕ ꯑꯗꯨꯒ ꯁꯤꯂꯤ ꯁꯤ ꯇꯧꯕꯗꯣ ꯑꯗꯨꯅ ꯍꯥꯎꯋꯦ
ꯑꯗꯨꯅ ꯍꯦꯟꯅ ꯍꯥꯎꯋꯦ ꯅꯠꯇ꯭ꯔꯥ
ꯃꯥꯅꯦ
ꯃꯥꯅꯤ ꯃꯥꯅꯦ
ꯎꯝ
ꯅꯪꯗꯤ ꯕꯣꯜ ꯍꯦꯛ ꯍꯦꯛ ꯌꯦꯡ꯭ꯔꯣ
ꯑ ꯍꯡꯉ
ꯉꯁꯤꯗꯤ ꯌꯦꯡꯒꯦꯔ ꯑꯗꯣ
ꯌꯦꯗꯨꯅꯦ
ꯌꯦꯡꯗꯣꯏꯅꯦ
ꯍꯣꯏ
ꯑꯁ ꯅꯪꯁꯦ ꯀꯅꯥꯅ ꯁꯞꯄꯣꯔꯠ ꯇꯧꯒꯦꯔꯣ
ꯏꯁꯄꯦꯟ
ꯑꯁ ꯀꯔꯤꯒꯤꯔ ꯏꯕꯥꯅꯤꯒꯤ ꯋꯥꯈꯜꯂꯣꯟ ꯑꯗꯨꯝ ꯃꯥꯟꯅꯔꯤꯁꯦ
ꯅꯪꯁꯨ ꯁꯄꯦꯟꯔꯣ
ꯍꯣꯏ ꯑ ꯁ ꯁꯄꯦꯅꯤ
ꯑꯩꯁꯦ ꯑꯌꯥꯝꯕ ꯃꯤꯁꯦ ꯏꯁꯄꯦꯡ ꯑꯝꯇ ꯊꯦꯡꯅꯩꯌꯦ ꯑꯗꯨꯒ ꯄꯣꯔꯇꯨꯒꯜ ꯊꯦꯡꯅꯕꯁꯦ ꯃꯉꯕ ꯊꯦꯡꯉ
ꯑꯗꯣ ꯑꯩ ꯅꯨꯄꯥ ꯂꯩꯔꯤꯁꯤꯗꯤ
ꯃꯥꯅꯦ ꯃꯥꯅꯦ ꯃꯥꯅꯦ
ꯑꯩ ꯑꯩ ꯇꯪꯈꯥꯏꯗꯤ ꯅꯠꯇꯦꯗꯅ
ꯅꯪꯕꯨ ꯑꯩ ꯇꯪꯈꯥꯏꯅꯦ ꯍꯥꯏꯈ꯭ꯔꯕꯣ
ꯍꯥꯏꯗꯤ ꯍꯥꯏꯗꯤ ꯍꯥꯏꯗꯤ ꯃꯥꯟꯅꯕꯒꯨꯝ ꯇꯧꯕ
ꯃꯥꯅꯦ ꯃꯥꯅꯦ ꯅꯪꯒ ꯋꯥꯔꯤ ꯁꯥꯟꯅꯕꯁꯦ ꯌꯥꯝ ꯅꯨꯡꯉꯥꯏꯔꯦ ꯑꯩ ꯏꯁꯦ ꯑꯗꯨ ꯑꯗꯨ ꯀꯔꯤꯌꯥꯗꯅ ꯀꯥ ꯃꯥꯅꯦ ꯃꯥꯅꯦ
ꯀꯥꯏꯅꯤ ꯑꯩꯁꯨ ꯆꯞ ꯃꯥꯟꯅꯩ ꯅꯪꯒ ꯑꯩꯒ
ꯑꯁꯅꯍꯥꯟ ꯅꯍꯥꯟ ꯅꯪꯕꯨ ꯍꯥꯟꯅ ꯈꯪꯉꯝꯃꯗꯤꯀꯣ ꯑꯁ
ꯑꯁ ꯑꯁꯤꯁꯦ ꯁꯦꯚ ꯇꯧꯁꯤꯜꯂꯣꯀꯣ
ꯇꯧꯕꯤꯒꯦ ꯇꯧꯕꯤꯒꯦ
ꯍꯔꯦꯡ ꯍꯪꯆꯤꯠ ꯑꯗꯨꯝ ꯇꯧꯔꯣ ꯑꯩ ꯅꯪꯒꯤꯗꯃꯛꯇ ꯂꯦꯞꯂꯒ ꯂꯩꯒꯦ ꯐꯝꯗꯕꯤꯗ
ꯂꯦꯞꯄꯒ ꯂꯩꯁꯨ ꯋꯥ ꯍꯤꯞꯁꯨ ꯍꯤꯞꯄꯣ ꯃꯔꯛ ꯃꯔꯛꯇꯗꯤ
ꯋꯥꯅ ꯐꯪꯕ ꯄꯣꯠꯇꯁꯤꯤ ꯑꯇꯥꯡꯕꯅꯤ ꯍꯥꯏꯅ ꯑꯗꯣ ꯋꯥꯅ ꯐꯪꯖꯒꯦ ꯅꯪꯒꯤ ꯀꯣꯜ
ꯎꯝ ꯍꯌꯦꯡ ꯑꯃ ꯇꯧꯔꯔꯕꯗ ꯅꯪꯕꯨ ꯀꯅꯥꯅꯣꯒ ꯍꯥꯏꯔꯛꯑꯗꯤ ꯑꯁ
ꯎ ꯈꯥꯏꯌꯦꯗꯤꯀꯣ ꯅꯪꯕꯨ ꯀꯅꯥꯅꯣ ꯍꯥꯏꯕ ꯇꯥꯔꯤꯌꯦ ꯂꯩꯁꯥꯕꯤ ꯍꯥꯏꯅꯤ
ꯑꯣ ꯑꯗꯨ ꯍꯥꯏꯗꯣꯏꯔꯣ ꯑꯗꯨꯗꯤ ꯌꯥꯝ ꯍꯔꯥꯎꯋꯦꯅ ꯑꯩꯗꯤ
ꯃꯅꯤꯡꯂꯣꯝꯗ ꯐꯥꯎ ꯐꯖꯕꯗꯨꯕꯨ ꯃꯃꯥꯡꯗꯗꯤ ꯀꯩꯒꯤ ꯐꯖꯗꯅꯤ
ꯏꯁ ꯀꯔꯤꯕꯔꯤꯕꯨꯅꯣ
ꯃꯤꯕꯨꯣꯅꯦ
ꯑꯗꯨꯅꯦ ꯇꯧꯔꯛꯀꯗꯕꯅꯤ ꯑꯩꯁꯨ ꯄꯥꯏꯈꯠꯇꯣꯏꯅꯤ
ꯇꯧꯔꯛꯀꯦꯅꯦ ꯍꯌꯦꯡꯁꯦ ꯑꯩꯁꯦ
ꯅꯪ ꯍꯌꯦꯡꯗꯤ ꯊꯕꯛ ꯊꯕꯛ ꯉꯟꯇꯥ ꯆꯠꯂꯒ ꯉꯟꯇ ꯍꯜꯂꯛꯀꯅꯤꯗꯅ
ꯍꯣꯏ ꯑꯩ ꯄꯨꯡ ꯃꯥꯄꯜ ꯃꯈꯥꯏ ꯑꯗꯨꯋꯥꯏꯗ ꯄꯨꯡ ꯃꯥꯄꯜ ꯑꯗꯨꯋꯥꯏꯗ ꯆꯠꯀꯅꯤ
ꯍ ꯍꯣꯏ ꯉꯟꯅ ꯆꯠꯂꯒ ꯉꯟꯅ ꯍꯜꯂꯛꯄꯗꯨꯅꯗꯤ ꯅꯨꯡꯉꯥꯏꯕꯅꯦ ꯄꯣꯊꯥꯕ ꯃꯇꯝꯁꯨ ꯐꯪꯉꯦ ꯊꯕꯛ ꯀꯔꯤ ꯀꯔꯥ ꯌꯨꯝꯒꯤ ꯊꯕꯛꯁꯨ ꯁꯨꯕ ꯑꯃꯨꯛ ꯅꯪꯉꯦ ꯅꯠꯇ꯭ꯔꯥ
ꯃꯥꯔꯦ
ꯅꯪ ꯍꯟꯗꯛ ꯀꯣꯏꯕ ꯆꯠꯇ꯭ꯔꯣ
ꯆꯠꯇꯠꯇꯦꯗ ꯀꯣꯏꯕꯒ ꯆꯠꯄ ꯐꯪꯖꯗ꯭ꯔꯦ
ꯑꯁ ꯅꯪꯗꯤ ꯌꯥꯝ ꯍꯣꯡꯉꯤꯅ ꯅꯍꯥꯟꯋꯥꯣꯏꯗꯤ ꯀꯣꯏꯕ ꯄꯨꯕꯤꯌꯨ ꯀꯣꯏꯨ ꯀꯌꯒ ꯅ ꯅꯪ ꯐꯖꯟꯅ ꯀꯤꯟꯅ ꯀꯤꯟꯕꯗꯣ ꯑꯩ ꯉꯁꯤ ꯐꯥꯎ ꯅꯤꯡꯁꯤꯡꯉꯦꯀꯣꯅꯅꯛꯀꯤ
ꯏ ꯄꯤ ꯄꯤꯒꯦꯝ ꯤꯟ ꯊꯤꯜꯂꯛꯄꯗꯣ ꯅꯪꯒꯟꯗ ꯑꯁ ꯅꯤꯡꯁꯤꯡꯗꯅꯦ ꯑꯩ ꯉꯁꯤ ꯁꯤꯐꯥ
ꯅꯪꯁꯦ ꯑꯩ ꯑꯩꯕꯨ ꯀꯅꯥꯅꯣ ꯑꯩꯁꯦ ꯀꯔꯝꯕ ꯃꯤꯅꯣ ꯌꯥꯝ ꯈꯪꯉꯒ ꯍꯥꯏꯗꯣꯛꯄ ꯃꯥꯜꯂꯦ ꯋꯥ ꯂꯣꯏꯅꯃꯛ
ꯅꯪ ꯈꯨꯣꯟꯖꯦꯗ ꯂꯣꯏꯅ ꯇ ꯅꯪ ꯈꯨꯣꯟꯖꯦꯗ ꯂꯣꯏꯅ ꯄꯥꯎꯈꯨꯝ ꯐꯪꯈ꯭ꯔꯦ ꯅꯪ ꯀꯅꯥꯅꯣ ꯅꯪ ꯀꯃꯥꯏꯅ ꯇꯧꯒꯦ ꯍꯥꯏꯕꯗꯣ ꯂꯣꯏꯅ ꯈꯪꯉꯦ ꯑꯩ
ꯑꯣ ꯌꯥꯝ ꯍꯩꯌꯦꯅ ꯑꯗꯨꯗꯤ ꯑꯩꯉꯣꯟꯁꯨ ꯇꯥꯛꯄꯤꯌꯣꯗꯅ
ꯍꯌꯦꯡ ꯑꯃꯨꯛ ꯇꯧꯔꯣꯑꯣ ꯍꯌꯦꯡ ꯑꯃꯨꯛ ꯇꯥꯛꯄꯤꯁꯦ
ꯍꯣꯏ ꯍꯣꯏ ꯍꯣꯏ ꯇꯥꯛꯄꯤꯌꯣ ꯇꯥꯛꯄꯤꯌꯣ ꯇꯀꯦ ꯇꯦ ꯌꯥꯝ ꯍꯩꯌꯦꯅꯦ ꯅꯪꯗꯤ ꯑꯁꯃꯤꯗꯤ ꯅꯪꯁꯦ ꯃꯃꯠ ꯅꯪꯁꯦ ꯍꯨꯕꯤ ꯏ ꯃꯥꯜꯂꯦ ꯍ ꯅꯨꯕꯤ ꯃꯈꯨꯠ ꯃꯥꯜꯂꯦ ꯃꯔꯝ ꯑꯗꯨꯅ ꯅꯪ ꯑꯉꯥꯡ ꯃꯈꯨꯠ ꯃꯥꯜꯂꯦꯒ ꯃꯤꯅ ꯍꯥꯏꯔ ꯍꯥꯏꯔꯛꯑꯦ ꯑꯗꯨꯒ ꯅꯪꯗꯤ ꯆꯞ ꯆꯞ ꯆ ꯆꯞ ꯆꯥꯕ ꯋꯥꯡꯉꯗ ꯍꯥꯏꯔꯛꯑꯦ ꯑꯁ
ꯑꯁ ꯅꯪꯗꯤ ꯀꯃꯥꯏꯅ ꯍꯅꯧꯕꯤ ꯃꯥꯜꯂꯦ ꯍꯥꯏꯗꯣꯏꯅꯣ ꯑꯗꯣ ꯃꯣꯏꯗꯣ ꯅꯪꯕꯨ ꯂꯛꯅꯕꯅꯤꯅ ꯅꯨꯡꯁꯤꯗꯅ ꯀꯣ ꯅꯨꯡꯁꯤꯕꯒꯤ
ꯃꯤꯅ ꯈꯔ ꯍꯥꯏꯗꯤ ꯃꯧꯔꯣ ꯂꯩꯁꯕꯤꯔꯣ ꯀꯥꯏꯗꯦ ꯅꯨꯄꯤꯅꯦ ꯍꯥꯏꯕꯅꯁꯨ
ꯁꯦꯡꯇ꯭ꯔꯤꯛ ꯁꯦꯡꯕ ꯂꯩꯁꯥꯕꯤꯗꯨꯕꯨ ꯍꯟꯅꯧꯕꯤꯔꯣ ꯍꯥꯏꯗꯤ ꯑꯗꯨꯗꯤ ꯈꯔ ꯂꯥꯟꯗ꯭ꯔꯣ ꯅꯠꯇ꯭ꯔꯥ
ꯑꯩꯅ ꯑꯩꯅ ꯍꯥꯏꯕ ꯃꯧꯔꯣ ꯆꯥꯕꯤꯔꯣ ꯍꯥꯏꯔꯗꯤ ꯑꯩꯅ ꯍꯅꯨꯕꯤꯅꯤ ꯍꯥꯏꯕ ꯑꯗꯨꯒ ꯄ ꯈꯔꯗꯤ ꯑꯁ ꯅꯪ ꯈꯣꯟꯖꯦꯜ ꯑꯗꯨꯕꯤ ꯈꯣꯟꯖꯦꯜ ꯃꯥꯜꯂꯤꯦ ꯀꯥꯏ ꯑꯩꯅ ꯍꯣꯏ ꯍꯅꯨꯔꯦ ꯍꯥꯏꯕ ꯍꯥꯏꯅ
ꯑꯥ
ꯎꯝ ꯑꯣꯏꯔꯎꯒꯅꯤ ꯑꯗꯨꯝ ꯃꯤ ꯈꯔꯁꯨ ꯁꯨꯝ ꯂꯥꯛꯅꯕꯗꯨ
ꯑ ꯅꯨꯡꯁꯤꯕꯒꯤ ꯂꯛꯅꯕꯅꯤꯅ ꯑꯗꯨꯗꯤ ꯅꯪꯁꯨ ꯍꯔꯥꯎꯗꯣꯏꯅꯦ ꯑꯗꯨꯗꯤ ꯅꯠꯇ꯭ꯔꯥ
ꯑꯩꯁꯨ ꯍꯔꯥꯎꯔ ꯐꯖꯅ ꯅꯣꯛꯈ꯭ꯔꯦ ꯑꯗꯨ